ꯍꯜꯂꯣ ꯀꯣ
ꯅꯨꯡꯉꯥꯏꯔꯤꯌꯦ ꯍꯣꯏ ꯅꯪꯗꯤ
ꯑꯁꯨ ꯅꯨꯡꯉꯥꯏ ꯀꯩꯗꯧꯔꯤꯅꯣ
ꯁꯨꯝꯍꯤꯦꯞꯂꯝꯕ ꯅꯩ
ꯑ
ꯅꯗꯤ
ꯑꯩ ꯑꯃꯨꯛ ꯂꯦꯞꯄꯦ ꯑꯃꯨꯛ ꯍꯤꯞꯄꯦ ꯑꯃꯨꯛ ꯆꯠꯂꯦ
ꯎꯝ
ꯁꯥꯃꯟꯕꯒꯤ ꯑꯩꯒꯤ ꯀꯥꯗꯣ ꯌꯥꯝ ꯁꯥꯕ꯭ꯔ ꯑꯗꯨꯗꯤ
ꯈꯨꯟꯗ꯭ꯔꯣ
ꯎꯝ ꯅꯣꯡ ꯆꯨꯕ꯭ꯔꯣ
ꯍꯧꯖꯤꯛꯇꯤ ꯆꯨꯗꯦ ꯃꯝꯃꯒ ꯂꯩꯑ ꯑꯗꯨ ꯑꯣꯏꯔꯁꯨ ꯁꯥꯏꯌꯦꯦ ꯐꯦꯟ ꯊꯥꯔꯤꯅꯦ
ꯍꯣꯏ ꯌꯥꯝꯁꯑ ꯅꯨꯃꯤꯠ ꯑꯣꯏꯌꯦ ꯅꯣꯡ ꯆꯗ ꯄꯨꯂꯥꯎꯗꯤꯗꯤ ꯑꯗꯨꯝ ꯑꯣꯏ ꯑꯩ ꯍꯧꯖꯤꯛ ꯑꯗꯨꯝ ꯂꯩ ꯑꯇꯩ ꯊꯕꯛ ꯂꯣꯏ ꯆꯠꯊꯣꯛꯈ꯭ꯔꯦ
ꯎꯝ ꯅ ꯄꯥꯠꯇꯔꯣ
ꯑꯥ
ꯎꯝ
ꯀꯩ ꯌꯦꯟꯖꯥꯡ ꯆꯥꯔꯒꯦ
ꯑꯁ ꯑꯩꯁꯨ ꯏꯊꯟꯇ ꯂꯩꯕꯅ ꯆꯥꯛ ꯌꯦꯟꯁꯥꯡ ꯊꯣꯡꯗꯦ ꯅꯨꯗꯜꯁ ꯀꯨꯝꯕ ꯆꯥꯔꯒ ꯂꯩ
ꯑꯣ ꯑꯗꯨꯅ ꯕꯦꯁ ꯇꯥꯔꯦ ꯑꯗꯨꯅ
ꯊꯣꯡꯅꯤꯡꯉꯥꯏ ꯇꯜꯂꯦ ꯏꯊꯟꯇ ꯑꯩꯅ ꯊꯣꯡꯉꯁꯨ ꯍꯥꯎꯗꯦꯕ ꯃꯤꯊꯟꯇ ꯆꯥꯕꯅꯤꯅ ꯇꯜꯂꯦꯕ
ꯎꯝ ꯑꯩꯗ ꯑꯁ ꯏꯇꯣ ꯂꯩꯅ ꯍꯥꯎ ꯍꯥꯎꯕ ꯆꯥꯔꯣ ꯀꯩꯅꯣ ꯍꯥꯎ ꯍꯥꯎ ꯋꯥ ꯐꯤꯇꯤ ꯐꯤꯐꯇꯤ ꯀꯂꯣ ꯎꯝ ꯑꯗꯨꯁꯨ ꯎꯄꯥꯏ ꯂꯩꯇ꯭ꯔꯦ
ꯏꯆꯦꯒ ꯂꯩꯕ ꯏꯆꯦꯗ ꯌꯨꯝꯗ ꯆꯠꯈꯤꯕ
ꯎꯝ
ꯑꯗꯨꯒꯤ ꯀꯩꯀꯩ ꯊꯕꯛ ꯁꯨꯔꯤꯅꯣ ꯅꯪꯗꯤ
ꯀꯣꯂꯦꯖ ꯆꯠꯄꯅꯦ ꯉꯁꯤ ꯀꯣꯂꯦꯖ ꯆꯠꯇꯦ ꯆꯠꯅꯤꯡꯗꯕ ꯌꯥꯝ ꯁꯥꯃꯟꯕ ꯀ꯭ꯂꯥꯁꯁꯨ ꯊꯦꯡꯅ ꯍꯧꯅꯤ ꯍꯥꯏꯕ ꯑꯗꯨ
ꯆꯠꯇꯦ ꯍꯞꯇꯥ ꯑꯅꯤ ꯑꯍꯨꯝ ꯁꯨꯔꯦ ꯆꯠꯇꯕ
ꯎꯝ ꯀꯩ ꯀꯣꯂꯦꯖꯅꯣ
ꯑꯩꯗꯤ ꯀꯣꯂꯦꯖ ꯅꯠꯇꯦ ꯁꯦꯀꯦꯟꯗꯔꯤꯅꯤ
ꯑꯣ ꯑꯣ
p
ꯅꯨꯡꯉꯥꯏꯔꯤꯀꯣ
ꯑꯥ ꯅꯪꯗꯤ ꯀꯩ ꯍꯤꯟꯖꯥꯡ ꯆꯥꯔꯒꯦ
ꯑꯩꯁꯦ ꯉꯁꯤ ꯀꯣꯕꯤꯒ ꯉꯔꯥꯡꯒꯤ ꯉꯥꯅꯨ ꯈꯔ ꯂꯦꯝ ꯑꯗꯨ ꯆꯥꯏ
ꯍꯥꯎꯔꯦꯅꯦ ꯐꯖꯅ ꯆꯥꯔꯝꯃꯅꯤꯅꯦ ꯑꯗꯨꯗꯤ
ꯆꯥꯏ ꯍꯣꯏ ꯃꯨ ꯂꯝꯒꯦ ꯇꯧꯋꯦ ꯄꯨꯡ ꯁꯕꯦꯟꯗ ꯆꯥꯕꯒꯤ ꯀꯩꯒꯤ
ꯈꯪꯗꯦ ꯋꯥꯡ ꯋꯥ ꯉꯥꯡꯃꯟꯕꯒꯤꯔ ꯈꯪꯗꯦ ꯈꯅꯥꯎꯒ ꯂꯣꯏ ꯅꯥꯔꯦ ꯐꯦꯟ ꯅꯨꯡꯇꯤꯒꯤ ꯊꯥꯕꯅꯤꯅ
ꯑꯥ ꯍꯟꯗꯛ ꯂꯨꯛ ꯊꯣꯡꯕ ꯌꯥꯝ ꯂꯩꯕꯅꯦ ꯁꯦꯛꯁꯤꯟꯖꯥꯎ
ꯀꯧꯒꯦꯔ ꯈꯟꯅꯥꯎ ꯅꯥꯏ
ꯎꯝ ꯏꯁꯤꯡ ꯑꯁꯥꯕ ꯊꯥꯛꯑꯒ ꯂꯩꯌꯨ ꯄꯔꯤꯄꯤꯌꯔ ꯇꯧꯔꯒ ꯁꯥꯊꯤ ꯍꯟꯗꯒꯤ ꯂꯨꯛ ꯊꯣꯡꯕꯁꯦ
ꯍꯩ ꯑꯩꯗꯥ ꯂꯣꯛ ꯎꯝ ꯀꯩꯅꯣ ꯇꯧꯔꯗꯤ ꯈꯅꯥꯎ ꯈꯛꯇꯅꯦ ꯑꯩꯅ ꯅꯥꯕꯁꯦ ꯀꯣꯛꯇꯤ ꯐꯖꯅ ꯆꯤꯛꯇꯕ
ꯑꯝ ꯑꯝ ꯀꯩꯅꯣ ꯑꯥ ꯕꯣꯜ ꯌꯦꯡꯕ꯭ꯔꯣ
ꯑꯁ ꯌꯦꯡꯗꯦꯗ ꯑꯩ ꯅꯪꯗꯤ
ꯑꯩ ꯉꯁꯤꯗꯤ ꯌꯦꯡꯗꯦ ꯌꯦꯡꯒꯦꯅ ꯍꯧꯒꯠꯄ ꯏꯇꯣꯝꯗ ꯑꯃꯨꯛ ꯌꯦꯡꯕ ꯇꯟꯕꯒꯤ ꯑꯗꯨꯝ ꯑꯃꯨꯛ ꯇꯨꯝꯃꯦ
ꯑꯁ ꯍꯥꯏꯗꯤ ꯌꯦꯡꯗ ꯌꯨꯝꯗ ꯂꯩꯕꯗꯤ ꯇꯤꯚꯤꯗ ꯌꯦꯡꯅꯦꯕ ꯍꯧꯖꯤꯛꯇꯤ ꯌꯦꯡꯗꯅꯦ
ꯑ ꯀꯩ ꯁꯞꯄꯣꯔꯠ ꯇꯧꯕꯅꯣ
ꯑꯩꯗꯤ ꯑꯄꯤꯛꯄ ꯅꯨꯄꯥꯗꯣ ꯇꯧꯋꯦ
ꯀꯩꯅꯣ ꯑꯄꯤꯛꯄ ꯍꯥꯏꯁꯤꯕꯣ
ꯑꯉꯥꯡꯕ ꯅꯠꯇꯕ ꯑꯃꯗꯣ
ꯐ꯭ꯔꯥꯟꯁꯔꯣ
ꯅꯠꯇꯦ ꯍꯟꯗꯛ ꯌꯥꯝ ꯆꯠꯅꯔꯤꯕ ꯑꯥꯔꯖꯦꯟꯇꯤꯅꯥꯗꯣ
ꯑꯣ ꯑꯔꯖꯦꯟꯇꯤꯅꯥ ꯃꯦꯛꯁꯤꯔꯣ
ꯃꯥꯅꯦ ꯑꯅꯦꯝꯕ ꯅꯨꯄꯥꯅꯦꯗꯣ
ꯄꯤꯛꯄ ꯀꯅ
ꯄꯤꯛꯇ꯭ꯔꯨꯅꯦ
ꯄꯤꯛꯑꯦ ꯑ ꯃ ꯄꯤ ꯑꯩꯈꯣꯏꯁꯨ ꯄꯤꯛꯑꯦ ꯑꯗꯨꯅ
ꯑꯗꯨ ꯑꯣꯏꯔꯁꯨ ꯑꯗꯨ ꯍꯦꯟꯅ ꯈꯤꯇꯪ ꯆꯥꯎꯋꯦꯕ ꯏꯝ ꯄꯦ ꯑꯩꯈꯣꯏꯗꯤ
ꯎꯝ ꯑꯁ ꯅꯁꯦ ꯑꯔꯖꯦꯟꯇꯤꯅꯥ ꯐ꯭ꯔꯦꯟ ꯑꯩꯗꯤ ꯑꯉꯥꯡꯕꯅꯦꯌꯦ
ꯑꯩꯗꯤ ꯑꯉꯥꯡ ꯏꯅꯤ ꯇꯧꯗꯦ
ꯑꯁ ꯁꯤ ꯑꯔꯖꯦꯟꯇꯅꯥ ꯎꯝ ꯑꯁ ꯉꯁꯥꯏ ꯌꯥꯝ ꯄꯥꯈꯠꯄꯅꯦꯍꯦ ꯇꯨꯝꯕ ꯌꯥꯗꯕꯤꯗ ꯄ꯭ꯔꯦ ꯇꯧꯕꯅ ꯉꯝꯕꯤꯌꯣꯅ ꯍꯥꯎꯗ
ꯑꯩꯗꯤ ꯁꯤꯈ꯭ꯔꯗꯤ ꯐꯒꯦꯅ ꯈꯜꯂꯝꯕꯅꯦ
ꯆꯩ ꯆꯥꯅꯤꯡꯕ꯭ꯔꯣ ꯍꯥ ꯁꯤ ꯑꯔꯖꯦꯟꯇꯤꯅꯥ ꯐꯦꯟ
ꯉꯝꯃꯣꯏ ꯉꯝꯃꯣꯏ ꯃꯣꯏ ꯀꯥꯔꯣꯏ
ꯊꯖ ꯏꯊꯥ ꯊꯥꯖꯔꯨꯅ ꯀꯥꯔꯗꯤ ꯀꯩꯗꯧꯗꯣꯏꯕ ꯍꯥ
ꯑꯥ ꯊꯥꯖꯔꯣꯏ ꯉꯁꯤꯁꯨ ꯀꯩꯅꯣ ꯌꯥꯝ ꯉꯪꯅꯕꯅꯦ ꯃꯥꯕꯨ
ꯑꯗꯣ ꯂꯥꯁ ꯃꯦꯠꯆꯁꯦ ꯐꯖꯩꯌꯦꯅ
ꯀꯗꯗꯤ ꯌꯦꯡꯉꯗꯤ ꯌꯦꯡꯉꯗꯤꯗ
ꯑ ꯗꯣꯣꯟ ꯖꯁ ꯑꯦ ꯕꯨꯛ ꯕꯥ ꯏꯠ ꯀꯣꯕꯔ ꯍꯕ ꯗ
ꯎꯝ ꯌꯥꯝ ꯅꯥꯟ ꯋꯥꯔ ꯀ ꯅꯣꯗꯨ ꯀꯨꯝꯕ ꯋꯥ ꯑꯗꯣ
ꯉꯝꯃꯣꯏ ꯉꯝꯃꯣꯏꯅ ꯑꯟꯑꯛꯁꯄꯦꯛꯇꯦꯠꯂꯤ ꯀꯩ ꯉꯝꯃꯗꯤ ꯀꯃꯥꯏꯅ ꯇꯧ ꯑꯣꯗꯩꯕ
ꯍꯔꯣꯏ ꯍꯔꯣꯏ
ꯎꯆꯁꯤꯕ ꯈꯠꯅꯥꯁꯦ ꯍꯥꯏꯕ꯭ꯔꯣꯕꯣꯒꯤ
ꯔꯤꯖꯦ ꯑꯃꯨꯛ ꯆꯠꯇꯅ ꯃꯊꯤꯕꯣꯔꯦ ꯑꯣꯏ
ꯋꯥꯔꯤ ꯑꯃꯜ ꯂꯤꯕꯤꯌꯔꯣ
ꯎꯝ
ꯑꯩ ꯍꯥꯡꯂꯛꯀꯦ ꯑꯗꯨꯗꯤ ꯅꯪ ꯈꯨꯝꯔꯛꯑꯣꯀꯣ
ꯎꯝ ꯎꯝ
ꯎꯝ ꯄꯨꯈ꯭ꯔꯤ ꯑꯃ ꯂꯩꯌꯦꯕꯀꯣ ꯄꯨꯈ꯭ꯔꯤ ꯍꯥꯏꯁꯤꯔꯥ ꯀꯩ ꯍꯥꯏꯁꯤꯔꯥ ꯑꯗꯣ ꯃꯅꯨꯡꯗꯅꯨꯡ ꯍꯩ ꯄꯥꯝꯕꯤ ꯑꯃ ꯍꯧꯔꯦꯕꯀꯣ
ꯎꯝ
ꯑꯗꯣ ꯅꯨꯄꯥ ꯑꯃꯅ ꯍꯩꯗꯣ ꯍꯦꯛꯅꯤꯡꯉꯥꯏ ꯇꯧꯕꯗꯣ
ꯎꯝ
ꯑ ꯀꯥꯏꯩꯅꯣ ꯏꯔꯣꯏꯒꯤꯁꯨ ꯌꯥꯗꯦꯕꯀꯣ
ꯎꯝ
ꯑꯗꯨꯒ ꯀꯩꯅꯣ ꯍꯤ ꯊꯧꯖꯤꯟꯒꯦ ꯍꯥꯏꯔꯁꯨ ꯌꯥꯗ꯭ꯔꯦ ꯑꯗꯣ ꯃꯔꯝꯗꯣ ꯀꯩꯒꯤꯔꯥ
ꯃꯔꯝꯗꯣ ꯍꯤ ꯊꯧꯕꯁꯨ ꯌꯥꯗꯕ ꯏꯔꯣꯏꯕꯁꯨ ꯍꯩꯇꯕ
ꯑ ꯍꯩꯗꯤ ꯍꯩꯌꯦ ꯑꯗꯣ ꯌꯥꯗꯕ ꯑꯁꯤ ꯈꯛꯇꯅꯦ ꯑꯩꯅ ꯍꯥꯏꯕꯗꯨ ꯃꯇꯨꯡ ꯏꯟꯅ ꯍꯥꯏꯔꯛꯑꯣ
ꯏꯁꯤꯡ ꯃꯅꯨꯡꯗ ꯂꯩꯕ
ꯑꯥ
ꯅꯨꯡ
ꯍꯥꯥ
ꯅꯠꯇ꯭ꯔꯒ ꯁꯦꯞ ꯔꯣ
ꯑꯗꯨ ꯆꯪꯕ ꯌꯥꯗꯕ ꯑꯗꯨ ꯃꯔꯝꯗꯣ ꯀꯩꯒꯤꯅꯣ ꯍꯥꯏꯕꯅꯤꯗ
ꯈꯪꯗꯔꯦ ꯍꯥꯏꯣ
ꯏꯁꯤꯡꯗꯣ
ꯑꯝ
ꯀꯩꯅꯣ ꯇꯧꯗꯕꯒꯤ ꯅꯦꯝꯕ ꯁꯤꯡꯗꯣ
ꯈꯪꯉꯕꯥꯏ
ꯑꯥ ꯑꯗ ꯑꯩ ꯑꯃ ꯍꯥꯏꯒꯦ
ꯑꯥ ꯑꯥ ꯍꯥꯏꯔꯛꯑꯣ
ꯑꯥ ꯃꯈꯣꯡꯗꯤ ꯃꯔꯤ ꯄꯥꯟꯕꯀꯣ
ꯑꯥ
ꯑꯗꯨ ꯆꯠꯄꯗꯤ ꯉꯝꯗꯕ
ꯀꯩꯅꯣ
ꯃꯈꯣꯡ ꯃꯔꯤ ꯄꯥꯟꯕ
ꯑꯥ ꯆꯠꯄꯗꯤ ꯉꯝꯗꯕ ꯑꯗꯨꯝ ꯂꯦꯡ ꯂꯦꯡꯗꯕꯤ ꯑꯗꯨꯝ ꯊꯝꯕꯖ꯭ꯔꯥ ꯑꯗꯨꯝ ꯊꯝꯕ
ꯑꯥ ꯌꯥꯝ ꯂꯥꯏꯕ ꯃꯥꯜꯂꯦꯗꯣ
ꯌꯥꯝ ꯂꯥꯏꯕꯅꯦ ꯑꯗꯣ ꯌꯥꯝ ꯗꯤꯐꯤꯀꯜꯠ ꯑꯣꯏꯕ꯭ꯔꯥ
ꯃꯈꯨꯣꯡ ꯃꯔꯤ ꯄꯥꯟꯔꯒ ꯆꯠꯄ ꯉꯝꯗꯕ
ꯑꯥ
ꯃꯈꯣꯡ ꯃꯔꯤ ꯄꯥꯟꯂꯒ
ꯍꯧꯖꯤꯛ ꯅꯪ ꯍꯥꯏꯔꯗꯤ ꯌꯥꯝ ꯂꯥꯏꯒꯅꯤ ꯅꯪ ꯍꯥꯏꯔꯣ ꯑꯩ ꯈꯟꯅꯤꯡꯉꯥꯏ ꯂꯩꯇ꯭ꯔꯦ
ꯇꯦꯕꯜ
ꯍ
ꯃꯥ ꯃꯈꯀꯣꯡ ꯃꯔꯤ ꯄꯥꯜꯂꯤꯗꯅ ꯆꯠꯄ ꯉꯝꯗꯦꯅ ꯑꯗꯨꯒ ꯑꯩ ꯑꯃ ꯍꯥꯏꯒꯦ ꯎꯝ ꯀꯩꯅꯣ
ꯑꯗꯣ ꯍꯪꯔ꯭ꯗꯤ ꯐꯗꯣꯏꯕ ꯃꯊꯋꯥꯏ ꯄꯥꯟꯕꯔꯣ ꯍꯥꯏꯕꯗꯤ ꯐꯗꯣꯏꯕꯥ
ꯑꯩ ꯑꯩ ꯍꯧꯖꯤꯛ ꯑꯃꯨꯛ ꯀꯩꯅꯣꯗ ꯍꯥꯏꯒꯦꯀꯣ
ꯍꯥꯏꯣ ꯍꯥꯏꯌꯣ
ꯃꯁꯝꯗꯤ ꯌꯣ ꯌꯣ ꯌꯥꯝ ꯇꯧꯕ ꯑꯗꯨꯒ ꯃꯃꯤ ꯌꯥꯝꯌꯥꯝꯕ ꯃꯀꯣꯛꯗꯤ ꯑꯃ ꯈꯛꯇ ꯍꯣꯏ ꯃꯀꯣꯛꯗꯣ ꯑꯃꯈꯛꯇ ꯃꯃꯤꯠꯗꯤ ꯌꯥꯝꯕ ꯑ ꯃꯁꯝꯅ ꯈꯔꯒꯤ ꯑꯣꯏꯌꯣ ꯇꯧꯕ
ꯎ ꯀꯩꯅꯣ ꯀꯤꯍꯣ꯭ꯔꯣ
ꯍꯣꯏ
ꯑ ꯑꯗꯨꯗꯤ ꯀ ꯑ ꯑꯗꯨꯗꯤ ꯎꯝ ꯎꯝ ꯃꯄꯣꯛꯇ ꯕꯦꯜ ꯈꯥꯞꯄꯁꯦ ꯀꯔꯤꯅꯣ
ꯃ ꯄꯨ ꯇꯕ ꯍꯥꯄꯥ ꯁꯨꯏꯖꯥꯛꯔꯣ ꯁꯨꯏꯖꯥꯛ ꯁ꯭ꯋꯤꯗ
ꯅꯠꯇꯦ ꯅꯠꯇꯦ
ꯃꯄꯛꯇ ꯕꯦꯜ ꯐꯥꯕ
ꯑ
ꯃꯄꯣꯛ ꯇꯣꯕꯤꯌꯣ ꯐꯥꯎꯁꯦ ꯀꯩ ꯑꯣꯏꯗꯣꯏꯅꯣ
ꯍꯦ
ꯑ ꯍꯥꯔ
ꯍꯋꯥꯏꯖꯔ
ꯍꯣꯏ ꯆꯨꯝꯃꯤꯅꯤ ꯍꯋꯥꯏ ꯌꯥꯔ ꯍꯣ ꯑꯣ ꯀꯗ ꯦꯐꯥꯏ ꯦꯗꯥꯥ ꯅ ꯌꯥꯝ ꯂꯥꯏꯕꯕꯨ
ꯑꯗꯨꯗꯤ ꯑꯁ ꯑꯩ ꯑꯁꯤ ꯍꯥꯏꯕ ꯍꯩꯇꯕꯒꯤꯅꯤꯅꯦ ꯑꯃ ꯂꯩꯔꯦ ꯑꯁ ꯍꯥꯏꯕ ꯍꯥꯏꯗꯤ ꯍꯣꯔꯦꯟ ꯑꯩ ꯏꯆꯦꯗ ꯍꯪꯔꯒ ꯍꯥꯏꯕꯤꯒꯦ ꯑꯃꯨꯛ ꯇꯧꯕꯗ ꯑꯩ ꯑꯁꯤ ꯍꯥꯏꯕ ꯍꯩꯇꯕꯀꯣ
ꯎꯝ ꯍꯥꯏꯗꯤ ꯍꯥꯏꯗꯤꯅꯤꯡꯕ ꯑꯥ
ꯗꯤ ꯍꯥꯏꯅꯤꯡꯕ ꯍꯥꯏꯕ ꯍꯥꯏꯩꯇꯕ ꯑꯗꯨꯗꯤ ꯆꯠꯈ꯭ꯔꯒ ꯑꯃꯨꯛ ꯍꯜꯂꯛꯇꯕꯁꯦ ꯀꯔꯤꯔꯥ
ꯃꯈꯦꯠ
ꯍꯥꯏꯅꯕ꯭ꯔꯥꯗꯣ
ꯑꯥ
ꯑꯣꯏ ꯕ꯭ꯔꯦꯟꯅꯤ ꯀꯃꯥꯏꯅ
ꯆꯠꯂꯒ ꯑꯃꯨꯛ ꯍꯜꯂꯛꯇꯕ
ꯑꯥ
ꯅꯥꯧꯔꯤ ꯃꯔꯨꯔꯣ
ꯃꯥꯅꯤ ꯍꯣꯏ
ꯎ
ꯑꯗꯨꯗꯤ ꯑꯁ ꯑꯃ ꯂꯩꯕꯅꯤꯅꯦ ꯃꯨ ꯀꯥꯎꯥꯎ ꯀꯩꯅꯦ
ꯍꯥꯏꯕ ꯍꯥꯏꯗꯤꯦ ꯃꯃꯥꯅ ꯄꯣꯛꯍꯂꯒ ꯀꯩ ꯍꯥꯏꯗꯣꯏꯅꯣ
ꯎ
ꯍ ꯍꯥꯏꯥꯏꯇꯦ
ꯑꯗꯨꯗꯤꯀꯣ ꯆꯨꯝꯕ꯭ꯔꯥ ꯆꯨꯝꯗ꯭ꯔ ꯈꯪꯗꯕꯁꯤꯃ ꯂꯩꯩꯅꯥ ꯑꯁ ꯍꯥꯏꯕ ꯍꯥꯏꯩꯇꯦ ꯑꯩ
ꯑ ꯀꯔꯤ ꯌꯥ ꯑꯗꯨꯗꯤ ꯈꯣꯛ꯭ꯔꯒ ꯑꯗꯨꯝ ꯌꯥꯝ ꯂꯩꯕꯁꯦ
ꯑꯃ ꯂꯩꯔꯦꯕꯀꯣ ꯐꯣꯔ ꯑꯦꯛꯖꯥꯝꯄꯜ ꯀꯣ
ꯑꯝ ꯈꯣꯒ ꯌꯥꯝ ꯂꯩꯕ
ꯑ
ꯁꯤ꯭ꯔꯤꯖꯥ
ꯑꯗꯨꯁꯨ ꯌꯥꯏ ꯑꯃ ꯍꯥꯏꯔꯛꯑꯣ
ꯑꯗ ꯅꯪꯅ ꯍꯥꯏꯅꯤꯡꯒꯦ ꯀꯩꯅꯣꯕ
ꯀꯩꯗꯣ ꯎꯁꯣꯏ ꯑꯃ ꯂꯩꯕꯗꯣ
ꯑꯣ ꯅꯪꯅ ꯍꯥꯏꯅꯤꯡꯉꯁꯦ ꯑ ꯃꯆꯥ ꯑꯣꯏ ꯉꯗꯤ ꯀꯩꯅꯣ ꯑꯁ
ꯑꯃꯨꯛ ꯀꯥꯎ ꯀꯕ